ꯑꯣ ꯎꯝ ꯇꯥꯔꯃꯣ
ꯑꯥ ꯇꯥꯔꯦ
ꯎꯝ ꯀꯩꯗꯧꯔꯤꯒꯦ
ꯀꯔꯤꯝ ꯇꯧꯗꯦ ꯁꯨꯝ ꯐꯝꯃꯝꯕꯅꯤ
ꯎꯝ
ꯅꯪꯗꯤ
ꯆꯞ ꯃꯥꯟꯅꯩ ꯑꯩꯁꯨ ꯍꯤꯞꯄꯤ
ꯑꯣ ꯀꯩ ꯃꯊꯦꯜ ꯆꯥꯒꯦ ꯉꯁꯥꯏ
ꯉꯁꯤꯁꯦ ꯉꯁꯤꯁꯦ ꯁꯧꯒ꯭ꯔꯤ ꯆꯥꯏ
ꯍꯥꯎꯕꯅꯤ ꯅꯨꯡꯁꯥ ꯁꯔꯀꯥꯟꯗ
ꯎꯝ ꯈꯪꯗꯦ ꯉꯁꯤꯒꯤ ꯅꯨꯃꯤꯠꯁꯤꯕꯨ ꯎꯝ ꯃꯇꯝ ꯂꯦꯟꯕ ꯅꯨꯡꯉꯥꯏꯕ꯭ꯔꯣ
ꯍꯣꯏꯅꯦ ꯀꯩ ꯌꯦꯟꯁꯥꯡ ꯆꯥꯔꯒꯦ
ꯑꯥ ꯏꯔꯣꯝꯕ ꯑꯃꯒ ꯀꯥꯡꯒꯧ ꯑꯃꯒ
ꯎꯝ ꯑꯩꯅ ꯈꯨꯔꯣꯡ ꯈꯔꯥꯡ ꯇꯥꯏꯌꯦ ꯅꯣꯏ ꯅꯪꯒꯤ ꯁꯥꯏꯗꯠꯇ
ꯑꯥ ꯉꯥꯅꯨ ꯃꯆꯤꯟꯖꯥꯛ ꯀꯛꯄ ꯑꯗꯨꯒꯤ
ꯎꯝ
ꯀꯃꯥꯏ ꯀꯃꯥꯏ ꯂꯩꯔꯤꯒꯦ ꯍꯟꯗꯛꯀꯥꯟꯁꯤꯕꯣ
ꯁꯨꯝ ꯂꯩꯔꯝꯃꯤ ꯍꯥꯏ ꯇꯥꯔꯦ ꯑꯗꯣꯝꯒꯤ ꯂꯧ ꯀꯩ ꯀꯩ ꯄꯥꯟꯕ ꯂꯣꯏꯔꯕꯣ
ꯂꯧꯁꯦ ꯂꯧ ꯁꯨꯕ ꯃꯤꯁꯤꯡꯗꯤ ꯂꯣꯏꯔꯝꯃꯅꯤ ꯍꯣꯏ
ꯎꯝ ꯅꯣꯏꯒꯤꯗꯤ ꯂꯧ ꯂꯣꯏꯔꯕꯣ
ꯑꯩꯈꯣꯏ ꯂꯧ ꯁꯨꯗꯦ
ꯑꯣꯝ
ꯂꯥꯎ ꯁꯨꯅꯤꯉꯥꯏ ꯂꯩꯇꯦ ꯇꯝꯗꯥ ꯂꯩꯌꯦ
ꯍꯣ ꯍꯣ ꯍꯣ ꯁꯣꯕꯤ ꯇꯨꯝ ꯂꯩꯔꯝꯃꯤ ꯑꯉꯥꯡꯗꯣ
ꯅꯣꯏ ꯅꯣꯏꯒꯤ ꯁꯥꯏꯠꯁꯤ ꯌꯥꯝ ꯀꯩꯅꯣ ꯇꯧꯋꯦ ꯅꯪꯒꯤ ꯎꯝ ꯅꯪꯒꯤ ꯂꯣꯟꯗ ꯅꯪꯒꯤ ꯁꯥꯏꯠꯇ
ꯑꯥ
ꯅꯨꯄꯤ ꯊꯤꯔꯃꯣ
ꯑꯥ ꯊꯤꯔꯦ
ꯑꯥ ꯑꯉꯥꯡ ꯀꯌꯥ ꯁꯨꯔꯒꯦ
ꯑꯉꯥꯡ ꯂꯩꯇ꯭ꯔꯤꯌꯦ
ꯎꯝ ꯎꯝ ꯊꯤꯕ ꯅꯧꯕꯒꯤꯔ
ꯍꯣꯏ
ꯎꯝ
ꯎꯝ
ꯑ
ꯑ ꯍꯥꯥ
ꯌꯨꯝ ꯄꯥꯜꯂꯕꯣ ꯅꯪꯗꯤ
ꯍꯣꯏ ꯄꯥꯜꯂꯦ ꯏꯆꯥ ꯑꯅꯤ ꯁꯨꯔꯦ ꯑꯩꯗꯤ
ꯑꯣ ꯎꯝ
ꯏꯆꯥ ꯑꯅꯤꯒ ꯑꯗꯨꯝ ꯃꯇꯝ ꯂꯦꯜꯂꯦ ꯂꯦꯜꯂꯤꯒꯅꯤ ꯍꯧꯖꯤꯛꯀꯥꯟꯗꯤ ꯑ
ꯌꯦꯟꯒꯁꯨ ꯂꯣꯏꯕꯒꯤꯔ ꯌꯦꯟ ꯉꯥꯅꯨ ꯌꯦꯟ ꯉꯥꯅꯨ
ꯑꯥ ꯌꯦꯟ
ꯌꯦꯟ ꯉꯅꯨ ꯎꯝ ꯀꯌꯥꯝ ꯂꯣꯏꯕꯒꯤꯔ ꯃꯈꯣꯟ ꯌꯥꯝ ꯇꯥꯏꯌꯦ
ꯎꯝ ꯌꯦꯟ ꯉꯥꯅꯨ ꯈꯔ ꯑꯗꯨꯝ ꯂꯣꯏꯕ ꯁꯨꯝ ꯌꯨꯝꯗ ꯁꯨꯝ ꯆꯥꯅꯕꯅꯦꯅ
ꯎꯝ ꯑꯗꯨꯅ ꯐꯩ ꯂꯩꯔꯒ ꯆꯥꯗꯧꯁꯔꯨꯛ
ꯍꯣꯏ
ꯂꯣꯏꯅꯤꯡꯉꯥꯏ ꯃꯐꯝ ꯃꯐꯝ ꯂꯩꯔꯗꯤ ꯌꯥꯝ ꯂꯣꯏꯌꯨ ꯏꯪꯈꯣꯜ ꯏꯪꯈꯣꯜꯁꯨ ꯇꯧꯕ꯭ꯔꯥ ꯅꯣꯏ
ꯑꯥ ꯇꯧꯋꯦ
ꯎꯝ ꯌꯥꯝ ꯅꯨꯡꯉꯥꯏꯔꯝꯒꯅꯤ ꯑꯗꯨꯗꯤ
ꯑ ꯑꯗꯥ ꯃꯤꯉꯣꯟꯗꯒꯤ ꯍꯦꯛ ꯂꯩꯕꯗꯣ ꯅꯨꯡꯉꯥꯏꯇꯗꯅ ꯌꯨꯝꯗ ꯑꯗꯨꯝ ꯀꯩꯅꯣ ꯇꯧꯋꯤ
ꯑꯗꯨꯅꯦ ꯏꯪꯈꯣꯜ ꯂꯩꯕꯁꯦ ꯌꯥꯝ ꯀꯥꯟꯅꯕꯅꯦ
ꯍꯣꯏ
ꯑꯉꯥꯡ ꯂꯩꯇ꯭ꯔꯤꯉꯩꯗ ꯅꯨꯄꯤꯒ ꯀꯣꯏꯕꯒ ꯆꯠꯇ꯭ꯔꯣ
ꯆꯠꯂ‌ꯦ ꯑꯗꯨꯝ
ꯑꯉꯥꯡ ꯂꯩꯔꯗꯤ ꯀꯣꯏꯕꯒ ꯆꯠꯄꯗꯣ ꯌꯥꯝ ꯅꯤꯡꯇꯝꯅ ꯆꯠ ꯆꯠꯄ ꯐꯪꯉꯔꯣꯏ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
ꯀꯩꯝ ꯍꯣꯠꯅꯗꯦ ꯌꯨꯝꯗ ꯑꯗꯨꯝ ꯑꯉꯥꯡ ꯁꯦꯟꯅꯔꯒ ꯏꯃꯨꯡ ꯀꯔꯤ ꯍꯥꯏꯁꯤꯔꯥ ꯏꯃꯨꯡ ꯁꯦꯡꯂꯒ ꯑꯗꯨꯝ ꯂꯩꯌ‌ꯦ
ꯑꯣ
ꯍꯣꯠꯅꯅꯤꯉꯥꯏꯁꯨ ꯈꯪꯗ꯭ꯔꯦ
ꯎ
ꯈꯟꯐꯝ ꯈꯪꯗ꯭ꯔꯦ
ꯎꯝ ꯎ ꯅꯪ ꯅꯨꯄꯥꯗꯤ
ꯅ‌ꯣꯏ ꯑ ꯑꯩꯒꯤ ꯅꯨꯄꯥ ꯂꯩ ꯍꯧꯖꯤꯛꯇꯤ ꯂꯩꯇꯦ
ꯎꯝ ꯑꯣ ꯀꯩꯀꯩ ꯍꯣꯠꯅꯔꯤꯒꯦ ꯃꯥꯗꯤ
ꯑꯁ ꯈꯪꯗ‌ꯦ ꯑꯗꯨꯝ ꯄꯪꯆꯠ ꯆꯠꯂꯒ ꯑꯗꯨꯝ ꯂꯩꯌ‌ꯦ
ꯑꯣ
ꯅꯣꯡ ꯆꯨꯕ꯭ꯔꯥ ꯅꯣꯏꯒꯤ ꯁꯥꯏꯠꯇ
ꯅꯣꯡ ꯆꯨꯗꯦ ꯆꯨꯗꯧꯒꯤ ꯈꯔ ꯃꯪꯕ
ꯎꯝ ꯁꯣꯝꯗꯗꯤ ꯉꯔꯥꯡ ꯅꯨꯡꯗꯥꯡ ꯆꯨꯔꯝꯃꯒ ꯍꯧꯖꯤꯛ ꯅꯨꯡꯁꯥ ꯊꯣꯛꯑꯦ
ꯑꯣ
ꯋꯥꯔꯜ ꯀꯞ ꯌꯦꯡꯗꯕ꯭ꯔꯣ
ꯌꯦꯡꯗꯦ
ꯑꯣꯝ
ꯌꯦꯡꯃꯤꯟꯅꯅꯤꯡꯉꯥꯏ ꯃꯤ ꯂꯩꯇꯕꯒꯤ ꯌꯦꯡꯗꯦ
ꯑꯣ
ꯅꯪꯗꯤ ꯌꯦꯡꯕꯔꯥ
ꯎꯝ ꯌꯦꯡꯉꯦ ꯐꯣꯟꯗ ꯑꯗꯨꯝ
ꯎꯝ ꯁꯤ ꯌꯦꯡꯕꯗꯁꯨ ꯄꯨꯨꯡꯗꯣ ꯇ ꯌꯦꯡꯕ ꯅꯨꯡꯉꯥꯏꯕꯒꯤ ꯃꯇꯝ ꯅꯠꯇꯦꯕ ꯃꯣꯏꯅ ꯂꯥꯛꯄ ꯃꯇꯝꯗꯣ
ꯇꯨꯝꯕ ꯅꯨꯡꯉꯥꯏꯔꯛꯑ ꯀꯥꯟꯗꯅꯦ ꯃꯣꯏꯅ
ꯑꯗꯨꯅ‌ꯦ ꯑꯗꯨꯅ ꯌꯦꯡꯗꯦ ꯑꯝꯐꯥꯎ ꯑꯩꯗꯤ ꯍ ꯉꯜꯂꯦ ꯍꯥꯏꯕꯗ ꯄꯨꯡ ꯇꯔꯥ ꯗꯅꯦꯕ ꯎꯝ ꯎꯝ ꯑꯁ ꯃꯣꯏꯗꯤ ꯀꯗꯥꯏꯗꯒꯤ ꯄꯨꯡ ꯑꯍꯨꯝ ꯑꯅꯤ ꯒꯨꯝꯕꯗ ꯂꯥꯛꯁꯤꯜꯂꯦ
ꯍꯧꯔꯦꯟꯁꯨ ꯄꯨꯡ ꯑꯃ ꯃꯈꯥꯏꯗꯒꯤ ꯕꯣꯜ ꯂꯩꯕꯅꯤ
ꯎꯝ ꯅꯨꯡꯉꯥꯏꯒꯗ꯭ꯔꯣ
ꯈꯪꯗꯦ
ꯎ ꯌꯦꯡꯒꯗ꯭ꯔꯥ ꯅꯪꯁꯨ
ꯑ ꯌꯦꯡꯒꯦ ꯇꯧꯕꯅꯦ ꯍꯣꯔꯦꯟ
ꯑꯁ ꯊꯦꯡꯅ ꯇꯨꯝꯃꯅꯤ ꯑꯗꯨꯗꯤ ꯍꯥꯟꯅ ꯇꯨꯝꯊꯣꯛꯑꯒ ꯍꯥꯟꯅ ꯇꯨꯝꯊꯣꯛꯑꯒ ꯃꯤꯀꯞ ꯊꯣꯛꯑꯒ ꯌꯦꯡꯗꯣꯏꯅꯤꯅꯦ ꯅꯣꯏꯒꯤꯁꯦ
ꯑꯥ ꯑꯦꯂꯥꯔꯝ ꯊꯝꯃꯒ ꯍꯧꯒꯠꯂꯒ ꯌꯦꯡꯗ‌ꯣꯏꯅꯤ
ꯑꯁ
ꯌ‌ꯦꯡꯅꯤꯡꯕꯁꯤꯡꯒꯤꯗꯤ ꯌꯦꯡꯉꯣ ꯑꯩꯈꯣꯏ ꯌꯦꯡꯅꯤꯡꯗꯕꯗꯤ ꯑꯗꯨꯝ ꯌꯦꯡꯉꯔꯣꯏꯒꯦ
ꯍꯣꯏ
ꯀꯔꯤ ꯀꯔꯤ ꯃꯊ‌ꯦꯜ ꯑꯥ ꯑꯩꯈꯣꯏꯒꯤꯗꯤ ꯉꯁꯥꯏ ꯑꯏ ꯏꯔꯣꯝꯕ ꯑꯃꯒ ꯀꯥꯡꯍꯧ ꯑꯃꯒ ꯆꯥꯏꯌꯦ
ꯎꯝ ꯅꯣꯏꯗꯤ ꯉꯟꯅ
ꯎꯝ
ꯑꯩꯁꯨ ꯁꯧꯒ꯭ꯔꯤ ꯆꯥꯏꯌꯦ ꯅꯣꯏꯗꯤ ꯉꯟꯅ ꯆꯥꯕ꯭ꯔꯥ ꯊꯦꯡꯅ ꯆꯥꯕ꯭ꯔꯥ
ꯑꯗꯨꯝ ꯉꯟꯅ ꯑꯗꯨꯝ ꯆꯥꯏꯌꯦ ꯌꯥꯝ ꯀꯟꯅꯗꯤ ꯊꯦꯡꯗꯦ
ꯅꯣꯏ ꯅꯣꯏꯗꯤ ꯑꯌꯨꯛꯇ ꯀꯔꯤ ꯀꯔꯤꯅꯣ ꯆꯥꯁꯤꯜꯂꯒ ꯆꯥꯛꯁꯦ ꯊꯦꯡꯅ ꯊꯦꯡꯅ ꯆꯥꯒꯜꯂꯦꯕ
ꯑꯥ
ꯑꯗꯨ ꯇꯧꯕ꯭ꯔꯅ ꯍꯪꯕꯅꯤꯗ
ꯅꯪꯒꯤ ꯉꯅꯨ ꯃꯈꯣꯟꯁꯦ ꯆꯤꯠ ꯆꯤꯇ ꯆꯤꯠ ꯆꯤꯠ ꯆꯤꯠ ꯆꯤꯠ ꯇꯥꯔꯦ
ꯇꯥꯕ ꯅꯨꯡꯉꯥꯏꯇꯕ꯭ꯔꯣ
ꯍꯥꯝ ꯈꯔꯥ ꯅꯨꯡꯉꯥꯏꯕ ꯅꯨꯡꯉꯥꯏꯇꯕꯒꯤ ꯋꯥ ꯅꯠꯇꯕ
ꯅꯪꯒꯤ ꯅꯨꯄꯤꯗꯤ ꯂꯩꯕ꯭ꯔꯥ ꯆꯠꯊꯣꯛꯈꯤꯕ꯭ꯔꯥ ꯍꯥꯥ
ꯂꯩ
ꯍꯜꯂꯣ
ꯇꯥꯏꯀꯣ
ꯑꯥ ꯇꯥꯏꯌꯦ